ꯎꯝ ꯎꯝ ꯎꯝ
ꯎꯝ ꯑꯥꯗꯨꯅꯦ ꯃꯣꯏ ꯃꯈꯣꯡꯗ ꯀꯤꯕꯗꯣ ꯃꯣꯏ ꯇ꯭ꯔꯦꯟ ꯇꯧꯔꯕ ꯃꯥꯜꯂꯦꯕꯀꯣ ꯐꯖꯅ ꯍꯩꯅ ꯀꯥꯏꯕ ꯈꯣꯏ ꯃꯩꯇꯩ ꯃꯆꯥ ꯑꯥꯃꯅ ꯑꯦꯅꯤ ꯑꯥꯃꯅ ꯀꯥꯕ ꯉꯝꯃꯣꯏꯕ ꯍꯧꯖꯤꯛꯀꯤ ꯀ꯭ꯋꯥꯖꯦ ꯆꯞ ꯌꯨꯡꯉꯒ ꯃꯅꯥ ꯑꯝꯕꯨꯛ ꯄꯥꯟꯕ ꯅꯠꯇꯦ ꯃꯁꯥꯗꯨꯅ ꯋꯥꯗꯒꯤ ꯋꯥ ꯑꯥꯅꯤꯒꯨꯝꯕ ꯆꯥꯎꯗꯣꯏꯅꯦꯕ ꯃꯥꯏ ꯃꯁꯥꯁꯤꯅ ꯑꯥꯗꯣ ꯋꯥꯅꯤ ꯍꯥꯏꯁꯦ ꯋꯥꯗ ꯑꯣꯏꯔꯒꯅ ꯈꯔ ꯆꯥꯎꯕ ꯋꯥ ꯑꯥꯃ ꯂꯩꯗꯥꯏꯅꯦ ꯈꯨꯠ ꯑꯥꯅꯤꯅ ꯀꯣꯟ ꯋꯥꯗꯣ
ꯎꯝ
ꯈꯨꯄꯥꯛ ꯑꯥꯅꯤꯅ ꯀꯣꯟꯕ ꯋꯥꯗꯣ ꯑꯥꯗꯨꯃꯨꯛ ꯆꯥꯎꯅꯤꯕ ꯑꯥꯗꯨꯒ ꯆꯥꯞ ꯌꯨꯡꯕꯗꯣ ꯃꯥꯅꯅꯦ ꯃꯈꯣꯡꯗꯨꯒ ꯐꯤꯗꯨ ꯀꯗ꯭ꯔꯛ ꯀꯗ꯭ꯔꯛ ꯀꯗ꯭ꯔꯛ ꯇꯧꯔꯒ ꯀꯥꯒꯤꯅꯤꯕ ꯈꯪꯉꯕ
ꯑꯗꯣ ꯃꯅꯤꯄꯨꯔꯗꯗꯤ ꯀ꯭ꯋꯥꯁꯦ ꯆꯥꯝ ꯐꯥꯅ ꯍꯧꯔꯝꯃꯣꯏ ꯍꯥꯏꯇꯥꯔꯦꯅꯦ ꯑꯩꯅ ꯁꯨꯝ ꯈꯟꯕꯗ ꯍꯧꯗꯤ ꯍꯧꯋꯤ ꯕꯠ ꯄꯥꯛ ꯊꯥꯅꯗꯦ
ꯑ ꯀꯩꯅꯣꯒꯤ
ꯏꯪꯂꯤꯁꯀꯤ ꯇꯝꯕ ꯔꯦꯠ ꯏꯟꯁꯇꯤꯇ꯭ꯌꯨꯠ ꯑꯅ ꯑꯃ ꯂꯩꯕꯗꯨꯣ ꯈꯪꯕ ꯅꯠꯇ꯭ꯔꯥ ꯃꯣꯏꯒꯤ ꯅꯥꯀꯟꯗ ꯑꯃ ꯍꯧꯕꯅꯤ ꯀ꯭ꯋꯥ ꯄꯥꯝꯕꯤ ꯑꯃ
ꯀ꯭ꯋꯥ ꯄꯥꯝꯕꯤꯁꯦ ꯀꯔꯥꯏ ꯀꯔꯥꯏ ꯗꯅꯣ ꯈꯔꯗꯤ ꯎꯗꯤ ꯎꯒ꯭ꯔꯦ ꯑꯩꯁꯨ
ꯑꯥ ꯃꯣꯏ ꯕꯤꯜꯗꯤꯡꯒꯤ ꯍꯦꯛ ꯅꯥꯀꯟꯗꯅꯦ ꯀ꯭ꯋꯥ ꯄꯥꯕꯤ ꯑꯃ ꯍꯧꯋꯦꯄꯥꯟꯁꯨ ꯄꯥꯜꯂꯦ
ꯑꯗꯣ ꯀꯩꯅꯣꯁꯦ ꯑꯩꯈꯣꯏꯒꯤ ꯀ꯭ꯋꯥ ꯀ꯭ꯋꯥ ꯃꯔꯨꯁꯦ ꯁ꯭ꯋꯥꯏꯗꯗꯤ ꯄꯥꯛꯅꯁꯨ ꯍꯧꯅꯗ꯭ꯔꯦ ꯑꯗꯨꯒ ꯃꯣꯏ ꯑꯁꯣꯝꯒꯤꯗꯤ ꯑꯗꯨꯝꯕꯗꯣ ꯃꯌꯥꯝ ꯑꯗꯨꯒꯨꯝꯕ ꯎꯒꯤꯕ ꯃꯈꯜꯗꯣ ꯃꯌꯥꯝ ꯍꯧꯅꯕꯅꯤꯅ ꯀꯥꯕ ꯎ ꯀꯥꯕ ꯈꯣꯠꯄ ꯁꯤꯗ ꯁꯝꯅ ꯍꯥꯏꯔꯕꯗ ꯌꯨꯕꯤ ꯍꯥꯏꯔꯤꯁꯤꯅꯦ ꯌꯨꯕꯤ ꯀꯥꯕꯗꯁꯨ ꯑꯔꯥꯏꯕ ꯅꯠꯇꯦ ꯅꯠꯇ꯭ꯔꯥ ꯑꯗꯨꯅ ꯌꯨꯕꯤ ꯀꯥꯕ ꯈꯣꯠꯄꯁꯨ ꯃꯣꯏꯁꯨ ꯑꯗꯨꯝ ꯍꯩꯔꯝꯃꯅꯦꯕ ꯑꯗꯨꯃꯥꯏꯅ ꯁꯨꯝ ꯃꯣꯏꯗꯣ ꯎꯝ ꯁꯨꯝ ꯀꯥꯔꯒ ꯂꯥꯛꯑꯕꯅꯤꯅ ꯀꯩꯒꯨꯝꯕ ꯑꯩꯈꯣꯏꯁꯨ ꯁ꯭ꯋꯥꯏꯗ ꯑꯗꯨꯒꯨꯝꯕꯗꯣ ꯃꯌꯥꯝ ꯍꯧꯔꯝ ꯇꯥꯔ ꯗꯤ ꯑꯉꯥꯡ ꯑꯣꯏꯔꯤꯉꯩꯗ ꯑꯗꯨꯝ ꯄꯪ ꯄꯪꯀꯥꯗ ꯀꯥꯔꯛꯄ ꯀꯥꯡꯕꯨ ꯑꯣꯏꯇꯥꯔꯗꯤ ꯑꯗꯨꯝ ꯍꯩꯒꯅꯦꯕ
ꯍꯣꯏ ꯍꯣꯏ ꯍꯣꯏ ꯃꯐꯝ ꯃꯐꯝꯗꯁꯨ ꯄꯨꯔꯦ
ꯁꯤꯂꯩꯃꯥ ꯑꯃ ꯍꯧꯔꯝꯃꯦ ꯌꯥꯝ ꯆꯥꯎꯕ ꯁꯤꯂꯩꯃꯥ ꯑꯃ ꯌꯥꯝ ꯋꯥꯡꯕ
ꯁꯤꯂꯩꯃꯥꯗꯤ ꯀꯩꯅꯣ
ꯖꯥꯝꯗꯣ
ꯑꯣ ꯁꯤ ꯂꯩꯃ ꯀꯧꯕ꯭ꯔꯣ
ꯁꯤꯂꯩꯃꯥ ꯀꯧꯋꯤ ꯀꯩꯅꯣ
ꯍꯩꯃ ꯑꯗꯨ ꯈꯪꯗꯤꯌꯦ ꯑꯩ ꯉꯁꯤꯗ ꯈꯪꯉꯦ
ꯑꯅꯤꯁꯨꯕꯅꯤ ꯑꯃ ꯔꯥꯎꯟ ꯔꯥꯎꯟ ꯑꯣꯏꯕ ꯑꯃ ꯀ ꯑꯗꯒꯤꯗꯤ ꯁꯥꯡꯇꯛ ꯁꯥꯡꯇꯛ ꯇꯧꯕ ꯑꯋꯥꯡꯅ ꯄꯥꯟꯕ ꯎ ꯆꯥꯎ ꯑꯣꯏꯅ ꯄꯥꯟꯕꯗꯣ
ꯑꯗꯨꯔ ꯁꯤꯂꯩꯃ ꯍꯥꯏꯁꯤꯅ
ꯑ ꯑꯩꯈꯣꯏꯗꯤ ꯑꯗꯨꯗ ꯁꯤꯂꯩ ꯃꯥ ꯍꯥꯏꯌꯦ ꯈꯨꯠꯅꯒ ꯎꯗꯨ ꯈꯨꯠꯅꯒ ꯀꯣꯟꯕꯗ ꯑꯗꯨꯝ ꯊꯨꯡꯗꯕꯤꯅꯤ ꯆꯥꯎꯋꯦꯕ ꯋꯥꯡꯉꯦꯕ ꯑꯩꯈꯣꯏꯒꯤ
ꯑꯦꯝ ꯌꯨꯗ ꯄꯥꯟꯕꯗꯣ ꯑꯗꯨꯅ ꯑꯗꯨꯅ ꯑꯗꯨꯅ ꯑꯄꯤꯛꯄꯗꯣ ꯅꯠꯇ꯭ꯔꯥ
ꯑꯥ ꯅꯦꯝꯕꯅꯦꯕ ꯑꯗꯨꯗꯤ ꯈꯨꯠꯅꯟ ꯌꯥꯜꯂꯒ ꯑꯗꯨꯝ ꯍꯦꯛ ꯌꯥꯕꯅꯦꯕ
ꯑꯣ ꯃꯍꯥꯎꯗꯤ ꯆꯞ ꯃꯥꯟꯅꯕ꯭ꯔꯣ ꯑꯗꯨꯕꯣ
ꯑꯗꯣ ꯍꯧꯖꯤꯛꯀꯤ ꯁꯤꯂꯩꯃꯥꯗꯨꯗꯤ ꯈꯔ ꯁꯥꯡꯇꯛ ꯁꯥꯡꯇ ꯇꯧꯔꯒꯅꯦ ꯃꯨꯜꯂꯀꯥꯟꯗꯗꯤ ꯑꯁ ꯃꯁꯛꯀꯨ ꯈꯨꯐꯖ ꯑꯃ ꯐꯖ
ꯐꯖꯕ ꯂꯪꯇꯤꯛꯀ ꯂꯪꯉꯒ ꯑꯁꯛ ꯎꯝ
ꯑꯩꯈꯣꯏꯅ ꯃꯇꯝꯗꯨꯗꯤ ꯑ ꯀꯩꯅꯣꯒꯩ ꯑꯗꯨꯃꯥꯏꯅꯒ ꯂꯩꯄꯣꯠꯇꯦꯗꯅ ꯀꯔꯕꯥꯔ ꯅꯨꯡꯕꯥꯒꯤ ꯋꯥꯔꯤ ꯀꯩꯝ ꯈꯟ
ꯍꯣꯏ
ꯍꯧꯖꯤꯛꯀ ꯄꯥꯟꯕ ꯑꯣꯏꯇꯥꯥꯔꯗꯤ ꯃꯗꯨ ꯀꯔꯕꯥꯔ ꯇꯧꯕꯗ ꯌꯥꯝꯅ ꯊꯤ ꯀꯥꯟꯅꯅꯤ ꯄꯥꯟꯕꯕꯨ ꯈꯔ ꯈꯖꯤꯛ ꯈꯔꯒꯥ ꯈꯨꯄꯥꯟ ꯅꯠ ꯂꯩꯀꯥꯏ ꯑꯩꯈꯣꯏꯒꯤ ꯌꯨꯝ ꯁꯥꯒꯩꯁꯤꯒꯤ ꯂꯩꯀꯥꯏ ꯑꯩꯈꯣꯏ ꯄꯔꯦꯡꯁꯦ ꯂꯣꯏ ꯆꯥꯔꯦ ꯑꯗꯨꯗ ꯅꯠꯇꯅ ꯑꯇꯣꯞꯄ ꯑꯩꯈꯣꯏꯒꯤ ꯈꯨꯟꯒꯤ ꯑꯩꯈꯣꯏ ꯁꯥꯒꯩ ꯅꯠꯇꯕ ꯑꯩꯈꯣꯏ ꯈꯨꯟꯒꯤ ꯃꯤ ꯑꯇꯣꯞꯄꯁꯤꯡ ꯂꯣꯏ ꯍꯦꯛꯄ ꯂꯥꯛꯀꯅꯤ ꯑꯗꯨꯒ ꯑꯩꯈꯣꯏꯒꯤ ꯑꯩꯈꯣꯏ ꯌꯨꯝ ꯃꯃꯥꯡꯁꯤꯗꯩꯁꯤꯗ ꯍꯥꯟꯅ ꯑꯩꯈꯣꯏꯒꯤ ꯑꯦꯝ ꯑꯦꯜ ꯑꯦ ꯅꯝꯕꯣꯜ ꯀꯦꯟꯗ꯭ꯔꯒꯤ ꯑꯦꯝ ꯑꯦꯜ ꯑꯦ ꯑꯣꯏꯔꯝꯕꯗꯣ ꯃꯣꯏꯒꯤ ꯃꯌꯨꯝꯅꯦꯕ ꯑꯗ ꯃꯥꯒꯤ ꯃꯃꯥꯗꯣ ꯑꯩꯈꯣꯏꯒꯤ ꯑꯩꯈꯣꯏꯒꯤ ꯀꯩꯅꯣ ꯅꯤꯉꯣꯜꯅꯦꯕ ꯑꯩꯈꯣꯏ ꯁꯥꯒꯩ ꯅꯤꯉꯣꯜꯅꯦꯕꯀꯣ ꯑꯗ ꯃꯥꯏ ꯃꯃꯥꯗꯨꯅ ꯂꯥꯛꯑꯅꯤ ꯑꯗ ꯃꯣꯏꯗꯗꯤ ꯅꯍꯥꯟꯋꯥꯏ ꯑ ꯄꯩꯁꯥꯗꯨ ꯄꯥꯏꯕꯅꯤꯅ ꯀꯩꯅꯣ ꯊ ꯕꯛ ꯁꯨꯕꯒꯤ ꯈꯣꯠꯄꯒꯤ ꯃꯌꯥꯡ ꯃꯆꯥ ꯌꯥꯝ ꯂꯩꯌꯦꯕꯀꯣ ꯑꯗ ꯃꯌꯥꯡ ꯑꯃ ꯄꯨ ꯂꯥꯛꯑꯅꯤ ꯃꯣꯏꯗꯤ ꯁꯠ ꯁꯠ ꯁꯠ ꯀꯥꯏꯌꯦꯕ ꯎꯁꯦ ꯄꯣꯔꯛꯏꯕ ꯃꯌꯥꯡꯁꯨ ꯌꯥꯝ ꯆꯥꯎꯕ ꯑꯍꯟ ꯅꯠꯇꯦ ꯑꯉꯥꯡꯅꯦꯕ ꯄꯨꯂꯥꯛꯑꯅꯦ ꯑꯗꯨ ꯀꯥꯈꯠꯍꯟꯂꯤꯕ ꯑꯗꯨꯒ ꯀꯩꯅꯣꯗꯣ ꯎꯗꯣ ꯀꯥꯈꯠꯈ꯭ꯔꯅꯦꯕ ꯎ ꯀꯥꯈꯠ ꯈ꯭ꯔꯒ ꯑꯗꯨꯝ ꯍꯦꯛ ꯍꯦꯛꯒ ꯑꯗꯨꯝ ꯆꯠꯈꯤꯗꯣꯏꯅꯦꯕ ꯑꯗꯨꯃꯥꯏꯅ ꯑꯃꯨꯛ ꯑꯗꯨꯗꯨꯅ ꯅꯨꯡꯗꯤꯟꯁꯦ ꯀꯛꯐꯩꯗꯤ ꯑ ꯀꯛꯐꯩꯌꯦ ꯀꯥꯛꯐꯩ ꯅꯠꯇꯦ ꯀꯩꯅꯣꯗ ꯎꯐꯛꯇꯣ ꯎꯐꯛꯇꯤ ꯈꯔ ꯂꯩꯑꯦꯕ ꯑꯗꯨꯅ ꯎꯐꯛꯅꯒ ꯌꯨꯗꯨꯏꯅꯦꯕ ꯑꯗꯨꯗꯣ ꯑꯗꯣ ꯑꯗꯨꯃꯥꯏꯅ ꯑ ꯑꯩꯈꯣꯏꯒꯤ ꯑꯩꯗꯤ ꯑꯩꯈꯣꯏ ꯌꯨꯝꯗ ꯍꯧꯖꯩ ꯍꯥꯏꯕ ꯋꯥꯅꯤ ꯑꯩꯈꯣꯏ ꯃꯥꯁꯦ ꯈꯔ ꯆꯦꯛꯁꯤꯜꯂꯛꯄꯅꯤꯅ ꯑꯩꯁꯦ ꯀꯌꯥ ꯀꯥꯒꯦ ꯀꯥ ꯀꯥꯔꯛꯇꯦꯕꯀꯣ ꯑꯗꯨꯅ ꯑꯩꯈꯣꯏꯒꯤ ꯏꯌꯥꯝꯕꯁꯤꯡ ꯂꯩꯔꯤꯕ ꯃꯌꯥꯝꯁꯤꯅ ꯂꯣꯏ ꯀꯥꯈ꯭ꯔꯅꯤ ꯃꯊꯛꯇ ꯂꯣꯏ ꯇꯣꯡ ꯇꯣꯡ ꯂꯩꯈ꯭ꯔꯅꯤ ꯃꯤ ꯑꯃꯇꯪꯒ ꯀꯥꯔꯣꯏ ꯃꯤ ꯑꯍꯨꯝ ꯃꯔꯤ ꯀꯥꯒꯤꯗꯣꯏꯅꯤ ꯇꯣꯡꯉ ꯇꯣꯡꯉꯒ ꯆꯦꯈꯥꯎ ꯑꯃꯃꯝ ꯄꯥꯏꯔ ꯄꯥꯏꯔ ꯀꯥꯈꯠꯈ꯭꯭ꯔꯅꯤ ꯃꯊꯛꯇ ꯐꯝꯃ ꯐꯝꯃ ꯆꯥ ꯂꯩꯔꯅꯤ ꯃꯣꯏꯅ ꯑꯗꯨꯒ ꯆꯥ ꯂꯩꯔꯒ ꯎꯝ ꯄꯨꯊꯔꯛꯀꯗꯣꯏꯅꯦ ꯂꯪ ꯗꯔꯛꯀꯗꯣꯏꯅꯦꯕ ꯑꯗꯨꯒꯨꯝꯕꯗꯣ ꯑꯩꯈꯣꯏꯅ ꯑꯃꯨꯛ ꯆꯥꯗꯣꯏꯅꯦꯕ ꯑꯗꯨꯃꯥꯏꯅ ꯇꯧꯔꯀꯥꯟꯗ ꯌꯥꯝ ꯄꯥꯜꯂꯝꯃꯦ ꯑꯗꯨꯒ ꯑꯗꯒꯤ ꯑꯩꯈꯣꯏꯅ ꯑ ꯂꯥꯝꯕꯗꯣ ꯐꯪꯗ꯭ꯔꯕꯅꯤꯅ ꯍꯥꯏꯗꯤ ꯀꯥꯕ ꯌꯥꯗꯕ ꯃꯐꯝ ꯃꯁꯥꯗꯨꯁꯨ ꯑꯄꯤꯛꯄꯗꯤ ꯂꯩ ꯑꯣꯏꯕ ꯂꯩꯗꯅꯀꯣ ꯁꯠ ꯈꯣꯡꯅ ꯅꯦꯠꯄ ꯌꯥꯗꯕ ꯑꯗꯨꯗꯨꯅ ꯑꯩꯈꯣꯏꯒꯤ ꯏꯟꯖꯦ ꯐꯖꯅ ꯄꯨꯊꯣꯛꯑꯅꯤ ꯏꯟꯗ ꯆꯥꯎꯅ ꯇꯧꯔꯒ ꯃꯧ ꯀꯩꯀꯥ ꯑ ꯃꯧ ꯃꯌꯥꯝ ꯀꯩꯀꯥ ꯄꯨꯂꯞ ꯄꯥꯏꯔꯅꯤ ꯆꯥꯎꯅ ꯑꯗꯨꯝ ꯇꯧꯔꯒꯀꯣ ꯑꯗꯨꯒ ꯎꯝ ꯀꯩꯅꯣ ꯑꯃꯅ ꯆꯩ ꯑꯃꯅ ꯄꯣꯂꯥꯡꯈꯣꯛ ꯑꯋꯥꯡꯕ ꯑꯃ ꯄꯥꯏꯔꯒꯀꯣ ꯑꯗꯨꯃꯥꯏꯅ ꯇꯧꯔꯒ ꯈꯔ ꯅꯤꯛꯄꯒꯨꯝꯕ ꯑꯗꯒꯤ ꯑꯗꯨꯝ ꯅꯤꯛꯄꯗ ꯌꯧ ꯉꯝꯗꯕꯁꯨ ꯑꯗꯨꯝ ꯌꯥꯎꯔꯦ ꯑꯗꯨꯗꯨꯅ ꯇꯥꯔꯛꯄꯗ ꯑꯩꯈꯣꯏꯒꯤ ꯐꯨꯔꯤꯠꯇꯒ ꯆꯨꯕ ꯈꯣꯠꯄ ꯃꯌꯥꯝ ꯇꯧꯒꯔꯄꯣꯠꯅꯦꯀꯣ ꯑꯗꯨꯗꯣ ꯇꯧꯔꯒ ꯑꯗꯨꯗꯤ ꯑꯩꯈꯣꯏꯗ ꯄꯥꯟꯕꯒꯤꯔ ꯀꯩꯅꯣ ꯌꯥꯝ ꯍꯦꯟꯅ ꯆꯥꯅꯤꯡꯕꯗꯣ ꯆꯥꯅꯤꯡꯉꯁꯨ ꯍꯦꯛꯇ ꯃꯌꯥꯝ ꯆꯥꯕ ꯑꯣꯏꯔꯝꯗꯦꯕ ꯑꯗꯣ ꯑꯗꯨꯏ ꯃꯌꯥꯝ ꯑꯗꯣ ꯄꯣꯔꯛꯑꯒ ꯆꯤꯅꯤ ꯈꯔ ꯊꯥꯛꯆꯜꯂꯒ ꯃꯦꯠꯂꯒ ꯆꯥꯕꯁꯦ ꯑꯁ ꯃꯍꯤ ꯊꯛꯄ ꯒꯗꯤ ꯈꯨꯍꯥꯎ ꯑꯃꯅꯦ ꯃꯗꯣ
ꯎꯝ ꯑꯗꯣ ꯍꯧꯖꯤꯛꯇꯤ ꯎꯒꯤꯗ꯭ꯔꯦꯀꯣ ꯄꯥꯛꯅ
ꯏꯒ ꯑꯩꯈꯣꯏꯁꯨ ꯁꯤꯈꯒ꯭ꯔꯦ ꯀꯩꯅꯣ ꯇꯧꯈ꯭ꯔꯦ ꯑꯗꯨꯝ ꯌꯥꯟꯊꯠꯈ꯭ꯔꯦ ꯑꯩꯈꯣꯏꯁꯨ
ꯌꯥꯟꯊꯠꯅꯩꯌꯦ ꯌꯥꯝꯅ ꯑꯩꯈꯣꯏꯒꯤ ꯅꯥꯀꯟ ꯊꯪꯅꯕꯗ ꯑꯗꯁꯨ ꯑꯃ ꯍꯧꯔꯝꯃꯦꯕ ꯄꯥꯝꯕꯤ ꯑꯅꯤꯁꯤꯒꯤ ꯑꯄꯤꯛꯄꯗꯨꯒ ꯑꯆꯧꯕꯗꯨꯒ
ꯑ ꯑꯩꯈꯣꯏꯁꯨ ꯑꯄꯤꯛꯄ ꯑꯃ ꯑꯆꯧꯕ ꯑꯃꯒꯅꯦ ꯑꯄꯤꯛꯄꯗꯨꯁꯨ ꯅꯥꯀꯟꯗ ꯅꯥꯀꯟꯗ ꯑꯄꯤꯛꯄ ꯑꯅꯤ ꯍꯧꯋꯦꯕ
ꯍꯣꯏ ꯑꯗꯣ ꯑꯩꯈꯣꯏꯗꯤ ꯑꯝꯇ ꯆꯥ ꯐꯪꯉꯛꯇꯦ ꯍꯥꯏꯕ ꯑꯩꯈꯣꯏ ꯃꯥꯥ ꯅꯅꯦ ꯂꯣꯛ ꯇꯧꯅꯦ ꯍꯥꯏꯗꯅꯅꯦ ꯁꯨꯛꯄꯤ ꯄꯤꯖꯗꯦꯕ ꯍꯥꯏꯗꯤ ꯃꯥꯁꯦ ꯂꯣꯛꯁꯨ ꯇꯧꯒꯟꯕ ꯃꯥꯜꯂꯦꯕꯀꯣ ꯑꯣ ꯑꯩꯈꯣꯏꯅ ꯆꯥꯝꯗꯅ ꯀꯩꯅ ꯈꯨꯜꯂ ꯈꯨꯜꯂ ꯄꯪꯆꯥ ꯆꯥꯕꯗꯣ ꯍꯥꯏꯗꯤ ꯀꯦꯟꯁꯨ ꯇꯈꯠ ꯐꯖꯟꯅ ꯀꯦꯟꯗ꯭ꯔꯅꯦ ꯃꯥꯁꯦ ꯃꯌꯥꯝ ꯄꯥꯜꯂꯕꯅꯤꯅ ꯃꯈꯣꯡ ꯃꯌꯥꯗꯣ ꯍꯛꯇ ꯄꯨꯨꯝꯃꯨ ꯃꯨꯕꯅꯦ ꯌꯦꯡꯉꯣ ꯑ ꯑꯗꯣ ꯑꯩꯈꯣꯏ ꯐꯥꯎꯅꯐꯥꯎ ꯎꯗ꯭ꯔꯕꯅꯤꯅ ꯍꯧꯖꯤꯛꯀꯤ ꯑꯉꯥꯡꯁꯤꯡꯁꯤꯗꯤ ꯖꯥꯝꯗꯣ ꯃꯁꯛ ꯈꯪꯉꯔꯣꯏ ꯍꯣꯏ ꯍꯥꯏꯕ
ꯈꯪꯖꯩ ꯑꯗꯣ ꯀꯩꯅꯣꯅ ꯎꯝ ꯀꯥꯡꯕꯨ ꯑꯃꯅ ꯍꯥꯏ ꯑꯩꯈꯣꯏ ꯑꯗꯨꯃꯥꯏꯅ ꯆꯥꯎꯅ ꯄꯥꯟꯕꯗꯨꯅ ꯖꯝ ꯀꯧꯏ ꯑꯗꯨꯒ ꯔꯥꯎꯟ ꯀꯣꯏꯕꯗꯨꯅ ꯁꯤꯂꯦꯃꯥ ꯀꯧꯋꯦ ꯍꯥꯏꯁꯨ ꯍꯥꯏ ꯀꯥꯡꯕꯨ ꯑꯃꯅ ꯁꯤꯂꯩꯃ ꯀꯧꯏ ꯑꯃꯅ ꯖꯥꯝꯅꯤ ꯑꯗꯨꯃꯥꯏꯅ ꯍꯥꯏꯅꯩ ꯑꯗꯣ ꯑꯩꯈꯣꯏꯗꯤ ꯁꯤꯂꯩꯃ ꯁꯤꯂꯩꯃ ꯍꯥꯏꯔ ꯈꯪꯉꯦ ꯑꯗꯨꯒ ꯔꯥꯎꯟꯗꯨꯅ ꯖꯝꯅꯦꯅ ꯈꯪꯉꯛꯑꯦ
ꯍꯣꯏꯅꯦ ꯍꯧꯖꯤꯛꯀꯥꯟ ꯑꯉꯥꯡꯅ ꯆꯥ ꯐꯪꯉꯣꯏꯗ꯭ꯔꯤꯁꯦ ꯖꯝ ꯆꯥ ꯐꯪꯉꯔꯣꯏ ꯀꯣ ꯑꯗꯒꯤ ꯍꯩꯕꯣꯡ ꯍꯥꯏꯕ ꯊꯩ ꯍꯩ
ꯅꯣꯕꯥꯞꯁꯨ ꯑꯁ ꯅꯣꯕꯞ ꯀꯌꯥ ꯄꯥꯟꯕꯗꯦ ꯑꯩꯈꯣꯏꯔꯣ ꯑꯗꯣ ꯅꯣꯕꯞ ꯍꯧꯕꯝꯗꯣ ꯎꯗ꯭ꯔꯤꯅꯤꯍꯦ ꯑꯩꯗꯤ ꯅꯣꯕꯥꯞꯁꯦ ꯆꯥꯅꯤꯡꯉꯤꯅꯤꯅꯦ ꯑꯩꯒꯤ ꯅꯣꯕꯥꯞꯀꯤ ꯅꯣꯕꯥꯞ ꯃꯍꯤꯁꯨ ꯌꯥꯝ ꯍꯥꯎꯋꯦ ꯑꯩꯗꯤ ꯅꯣꯕꯥꯞꯀꯤ ꯖꯨꯏꯁ ꯄꯨ ꯄꯨꯊꯣꯛꯅꯤꯡꯉꯤꯅꯤꯅꯦ
ꯐꯩꯅ ꯑꯃ ꯀꯛꯊꯠꯂꯒ ꯑꯩꯈꯣꯏꯒꯤ ꯑꯃ ꯈꯣꯡꯅꯕꯗꯣ ꯋꯥꯒꯤ ꯅꯠꯇꯦ ꯌꯦꯗꯧꯒꯤ ꯑꯃꯛ ꯃꯆꯩꯗꯣ ꯑꯗꯨꯅꯒ ꯊꯤꯟꯇꯠꯂꯒ ꯃꯍꯤꯒ ꯊꯛꯄꯗꯣ ꯑꯁ ꯊꯤꯍꯥꯎꯔꯛꯑꯦꯕ
ꯎꯝ ꯑꯗꯨꯃꯥꯏꯃꯛꯇꯤ ꯇꯧꯔꯛꯇꯦ ꯑꯩꯈꯣꯏꯗꯤ
ꯇꯧꯔꯛꯇꯕ꯭ꯔꯥ
ꯑꯗꯨꯃꯥꯏꯅ ꯃꯍꯤ ꯊꯛꯄ ꯑꯗꯨꯃꯥꯏꯅ ꯊꯤꯂꯒ ꯇꯧꯕꯗꯤ ꯇꯧꯔꯛꯇꯦ
ꯑꯁꯊꯤ ꯍꯥꯎꯋꯦ ꯊꯨꯝ ꯃꯣꯔꯣꯛ ꯆꯥꯏꯁꯤꯜꯂꯒ ꯆꯥꯛ ꯆꯥꯛ ꯆꯥꯛ ꯍꯜꯂꯒꯅꯦ ꯌꯦꯟꯙꯧꯒꯤ ꯑꯃ ꯃꯄꯤ ꯄꯤ ꯈꯣꯡꯕꯗꯣ ꯁꯥꯟꯅꯕꯗꯣ ꯑꯗꯨ ꯃꯄꯥꯟꯒꯤ ꯃꯈꯣꯛꯇꯣ ꯑ ꯍꯣꯏ ꯍꯣꯏ ꯑꯗꯨꯅ ꯐꯠ ꯐꯠ ꯐꯩꯅ ꯀꯛꯊꯠꯂꯒꯅꯦ ꯄꯨꯔꯥ ꯏꯁꯇ꯭ꯔꯣꯅꯤ ꯀꯩꯅꯣ ꯁꯦꯝꯃꯤꯁꯦ ꯑꯗꯨꯒ ꯊꯛꯀꯗꯣꯏꯅꯦ ꯑꯁ ꯊꯤ ꯍꯥꯎꯔꯛꯑꯦ
ꯑꯗꯣ ꯊꯩꯕꯣꯡ ꯍꯥꯏꯕ꯭ꯔꯥ ꯑꯃ ꯂꯩꯕꯗꯣ ꯍꯩꯔꯤꯠ ꯍꯥꯏꯕ꯭ꯔꯥ ꯊꯩꯕꯣꯡ ꯍꯥꯏꯕ꯭ꯔꯥ ꯑꯅꯤ ꯂꯩꯕꯗꯣ
ꯃꯆꯥꯥ ꯑꯗꯨ ꯔꯣ
ꯃꯆꯥ ꯃꯆꯥꯗꯣ
ꯑꯣ ꯑꯗꯨꯁꯨ ꯄꯥꯜꯂꯤꯒꯦ ꯑꯗꯨꯗꯨꯅ ꯀꯩꯅꯣ ꯑꯩꯈꯣꯏꯒꯤꯗꯨ ꯇꯧꯔꯒ ꯈꯣꯟꯗ ꯁꯨꯔꯒ ꯉꯥꯔꯤ ꯍꯥꯞꯄꯒ ꯇꯤꯜꯍꯧ ꯇꯧꯔꯒ ꯑꯗꯨꯗꯣ ꯌꯥꯝ ꯍꯥꯎꯕ ꯊꯕꯛꯇꯤ ꯈꯔ ꯐꯨꯜꯂꯒ ꯑꯗꯨꯗꯣ ꯑꯩꯈꯣꯏꯁꯤꯗ ꯄꯥꯟꯕꯅꯤ ꯑꯗꯨ ꯄꯥꯟꯜꯂꯤ ꯆꯠꯂ ꯄꯥꯟꯗ꯭ꯔ ꯆꯠꯂ ꯈꯪ
ꯑꯗꯨꯁꯨ ꯌꯥꯝ ꯍꯥꯎꯒꯅꯤ ꯍꯥꯏꯕ ꯍꯥꯏꯔꯤꯠꯀ
ꯑꯗꯨꯗꯣ ꯀꯩꯅꯣꯗꯤ ꯌꯥꯝ ꯍꯧꯋꯦꯕꯀꯣ ꯗꯤ ꯑꯦꯝ ꯀꯣꯂꯦꯖꯀꯤ ꯑꯩꯈꯣꯏꯅ ꯑꯩꯈꯣꯏ ꯀ꯭ꯂꯥꯁꯔꯨꯝꯗꯣ ꯀ꯭ꯂꯥꯁꯔꯨꯝꯗꯨꯒꯤ ꯍꯦꯛ ꯅꯥꯀꯟꯗ ꯌꯥꯝ ꯍꯧꯋꯦꯕ ꯃꯗꯨꯗꯣ ꯑꯩꯈꯣꯏꯗ ꯆꯥꯕ ꯑꯗꯨ ꯑꯗꯨꯝ ꯆꯥꯁꯦ ꯆꯥꯁꯦ ꯍꯩꯅꯔꯒ ꯑꯗꯨꯝ ꯆꯥꯕꯗꯤ ꯐꯪꯉꯛꯈꯤꯗ꯭ꯔꯦ
ꯑꯁ ꯌꯥꯝ ꯍꯥꯎꯕꯅꯦ ꯌꯥꯝ ꯍꯥꯎꯕꯅꯦ ꯑꯗꯨꯃ ꯑꯗꯨꯒꯤ ꯑꯩꯅ ꯍꯥꯏꯔꯛꯀꯗꯣꯏꯁꯦ ꯍꯩꯅꯤꯡ ꯑꯁꯤꯟ ꯕꯗꯣ
ꯎꯝ ꯍꯩꯅꯤꯡꯗꯤ ꯀꯌꯥ ꯆꯥꯔꯛꯇꯦ
ꯂꯧꯔꯒꯅꯦ ꯍꯩꯅꯤꯡ ꯑꯁꯦꯟꯕꯗꯤ ꯂꯧꯔꯒ ꯑꯝꯕꯣꯟ ꯆꯥꯕꯗꯣ ꯈꯪꯕ꯭ꯔꯥ
ꯑꯗꯨꯃꯥꯏꯅꯃꯛꯇꯤ ꯑꯝꯇ ꯆꯥꯔꯛꯇ꯭ꯔꯦ ꯑꯩꯈꯣꯏꯗꯤ ꯍꯩꯅꯧ ꯑꯝꯕꯣꯟꯒꯨꯝꯕꯗꯤ ꯌꯥꯝ ꯆꯥꯏ ꯑꯗꯨꯒ ꯑꯗꯨꯃꯥꯏꯅ
ꯍꯩꯅꯧ ꯑꯃꯝꯕꯣꯟꯗꯤ ꯁꯨꯡꯆꯥꯥ ꯆꯥꯗꯦ ꯍꯩꯅꯤꯡꯗꯤ ꯌꯥꯝ ꯐꯖꯅ ꯆꯥꯔꯛꯑꯦ
ꯍꯥꯏꯅꯤꯡꯅ ꯑꯃꯨꯛ ꯑꯩꯈꯣꯏ ꯁꯣꯝꯗ ꯄꯥꯟꯗꯦ ꯑꯝꯇ ꯄꯥꯟꯅꯗꯦꯕꯀꯣ ꯑꯩꯈꯣꯏ ꯁ꯭ꯋꯥꯏꯁꯤꯗ ꯑꯝꯇ ꯄꯥꯟꯗꯦ ꯑꯃꯈꯛ ꯄꯥꯜꯂꯦ ꯑꯗꯨꯁꯨ ꯋꯥꯡꯉꯦꯕꯀꯣ ꯍꯥꯏꯅꯤꯡꯁꯨ ꯑꯗꯨꯝ ꯋꯥꯡ ꯃꯥꯜꯂꯦ ꯋꯥꯡꯕꯅꯤꯅ ꯀꯌꯥ ꯍꯦꯛ ꯑꯩꯈꯣꯏ ꯑꯩꯈꯣꯏꯒꯤꯁꯨ ꯅꯠꯇꯕ ꯑꯇꯣꯞꯄ ꯂꯩꯀꯥꯏꯒꯤ ꯑꯇꯣꯞꯄ ꯁꯥꯒꯩꯒꯤ ꯑꯣꯏꯕ ꯑꯗꯨꯗꯨꯅ ꯃꯤꯒꯤ ꯔꯣꯝꯗꯅꯤꯅ ꯆꯠꯄꯁꯨ ꯇꯜꯂꯕꯅꯤꯅ ꯀꯌꯥ ꯆꯥꯔꯛꯇꯦ
ꯎꯝ ꯑꯗꯨ ꯆꯣꯔꯐꯣꯟꯁꯨ ꯍꯩꯅꯤꯡꯒ ꯆꯣꯔꯐꯣꯟꯒ ꯑꯅꯤꯁꯤꯅꯦ ꯌꯥꯝ ꯍꯥꯎꯔꯤꯖꯦ ꯃꯦꯠꯄꯗ ꯎꯝ
ꯈꯣꯟꯖꯤ ꯌꯥꯖꯨ ꯀꯨꯝꯃꯦ ꯅꯥꯖꯨ ꯅꯥꯒꯜꯂꯦ ꯅ ꯆꯣꯔꯣꯐꯣꯟꯖꯤꯅꯅꯦ
ꯎꯝ ꯃꯅꯥꯁꯨ ꯍꯥꯎꯋꯦ ꯑꯥ ꯊꯨꯝꯒ ꯆꯥꯕꯗꯣ
ꯊꯨꯝꯒꯅꯠꯇꯦꯗꯗ ꯇꯛ ꯇꯛ ꯈꯤꯒ ꯁꯥꯏꯕꯅꯤ ꯁꯣꯔꯤ
ꯍꯥꯏꯃꯥ ꯑꯗꯨ ꯀꯩꯅꯣꯖꯨ ꯆꯥꯏ ꯄꯨꯡ ꯄꯨꯡꯗꯣꯟꯖꯨ ꯃꯅꯥ ꯌꯥꯝ ꯆꯥꯔꯛꯑꯦ ꯍꯧꯖꯤꯛꯀꯥꯟꯖꯦ ꯄꯨꯡꯗꯣꯟꯖꯨ ꯎꯈꯤꯗ꯭ꯔꯦ ꯍꯥꯏꯕꯥ
ꯆꯥꯔꯛꯇ꯭ꯔꯤꯍꯦ ꯑꯝꯇꯥ
ꯆꯥꯗꯕ꯭ꯔꯣ
ꯇ ꯆꯥꯔꯛꯇ꯭ꯔꯤ
ꯄꯨꯡ ꯄꯨꯡꯗꯣꯟ ꯃꯅꯥꯖꯦ ꯆꯥꯔꯛꯑꯦ ꯑꯅꯧꯕꯗꯣ
ꯑꯣ ꯑꯗꯨ ꯃꯗꯤ ꯑꯝꯇ ꯆꯥꯗ꯭ꯔꯤ ꯍꯧꯖꯤꯛ ꯆꯥꯕ ꯍꯧꯖꯤꯛꯁꯨ ꯆꯥ ꯌꯥꯒꯤꯗꯣꯏꯖꯥꯠꯂꯣ ꯍ ꯍ ꯗꯣꯗꯤ ꯈꯣꯏꯒꯤꯁꯨ ꯍꯧꯋꯦ ꯑꯗꯨꯕꯨ ꯍꯥꯎꯋꯦ ꯑꯩꯈꯣꯏꯖꯨ ꯉꯥꯡꯗꯕꯤ
ꯑꯩꯅ ꯌꯥꯝ ꯆꯥꯅꯤꯡꯑꯤ ꯄꯨꯡꯗꯣꯟꯖꯦ ꯃꯊꯨꯟ ꯁꯥꯡꯕꯗꯣ ꯃꯅꯤꯡ ꯁꯥꯡꯕ ꯍꯥꯏꯕ꯭ꯔꯣ
ꯇꯪ ꯇꯨꯝꯕꯗꯣ
ꯍꯣ ꯍꯣꯏ ꯁ꯭ꯅꯥꯕꯨꯟ ꯃꯥꯟꯕꯗꯣ
ꯑꯗꯨ ꯑꯗꯨꯝ ꯑꯗꯨꯃꯥꯏꯟꯅ ꯇꯧꯋꯤ ꯑꯩꯈꯣꯏꯗꯨꯁꯨ ꯑꯗꯨꯝ ꯗꯨꯝ ꯑꯩꯈꯣꯏꯒꯤ ꯆꯥꯕ ꯃꯇꯝꯗ ꯑꯈꯣꯏꯒꯤꯅꯦ ꯎꯝ ꯀꯩ ꯍꯥꯏꯅꯤ ꯀꯟ ꯀꯟ ꯀꯟ ꯂꯥꯎꯕꯗꯣ ꯅꯠꯇꯦꯕ ꯑꯩꯈꯣꯏꯗꯣ ꯎꯝ ꯊꯨꯝꯕꯗꯨꯅꯦꯕ ꯆꯥꯕ ꯃꯇꯝꯗ ꯈꯤꯇꯪ ꯄꯨꯔꯥ ꯃꯨꯟꯕꯗꯨ ꯅꯠꯇꯕ ꯃꯤ ꯃꯨꯟꯐꯥꯠꯂꯝꯗꯥꯏꯒꯤꯗ ꯆꯥꯕꯗ ꯌꯥꯝ ꯊꯨꯝꯕꯗꯣ ꯑꯍꯥꯎꯕꯗꯣ ꯑꯣꯏꯌꯦꯕ ꯑꯩꯈꯣꯏꯒꯤꯗꯣ ꯗꯩ
ꯑꯗꯣ ꯍꯧꯖꯤꯛꯀꯥꯟ ꯅꯨꯡꯁꯥꯖꯦ ꯌꯥꯝ ꯁꯥꯕ ꯃꯥꯜꯂꯤꯅꯦꯍꯦ ꯈꯣꯡꯁꯦ ꯁꯦꯟꯗꯟ ꯃꯃꯤ ꯇꯥꯏꯅꯦꯍꯦ
ꯈꯪꯗꯦꯅꯦ ꯍꯦ
ꯑꯥꯍ ꯂꯩꯔꯦ ꯍꯥꯏꯕꯥ
ꯑꯩꯈꯣꯏꯅꯃꯨꯛ ꯈꯣꯡꯎꯞ ꯑꯗꯨꯝ ꯇꯣꯡꯉ ꯆꯠꯂꯝꯅꯤꯅ ꯈꯪꯗ꯭ꯔꯦ ꯃꯗꯨꯃ ꯌꯨꯝꯗ ꯀꯌꯥ ꯂꯩꯇ꯭ꯔꯝꯅꯤꯅ
ꯁꯦꯟꯗꯟꯒꯤ ꯁꯦꯞꯅꯤ ꯗꯥꯏꯔꯦꯛ ꯇꯥꯔꯤꯖꯦ ꯍ ꯍ
ꯎꯝ ꯁꯦꯟꯗꯟ ꯁꯦꯟꯗꯟ ꯑꯝ ꯑꯃꯥ ꯀꯩꯅꯣ ꯇꯣꯡꯉꯤꯔꯣ ꯁꯥꯏꯠ ꯑꯅꯤ ꯆꯠꯄꯤꯗꯣ
ꯍꯣꯏ ꯍꯣꯏ
ꯑꯥ ꯑꯩꯖꯨ ꯑꯗꯨꯒꯨꯝꯕ ꯇꯣꯡꯉꯦ ꯍꯣꯔꯁ ꯁꯇꯥꯔꯒꯨꯝꯕꯥ ꯔꯤꯂꯦꯛ ꯔꯤꯂꯦꯛꯁꯣ ꯇꯣꯡꯉꯦ
ꯄꯨꯂꯞ ꯎꯞꯁꯟꯕ ꯇꯣꯡꯒꯗꯝꯅꯤ ꯃꯌꯦꯛꯀꯤꯗꯤ ꯅꯠꯇ꯭ꯔꯒ ꯃꯣꯟꯖꯥ ꯁꯨꯒꯨꯝꯕ ꯐꯖꯅ ꯀꯩꯅꯣ ꯍꯥꯏꯗꯤ ꯁꯣꯛ ꯁ ꯀꯨꯝꯕ ꯐꯖꯅ ꯎꯞꯄꯒ ꯊꯝꯕꯤꯕꯀꯣ ꯈꯣꯡꯖꯦ ꯃꯤ ꯀꯅꯥ ꯀꯅꯥꯅ ꯎꯞꯄꯦꯕꯥ ꯑꯗꯨꯝ
ꯍꯣꯏ ꯑꯗꯨ ꯐꯔꯦ ꯑꯩ ꯑꯃꯨꯛ ꯇꯧꯔꯛꯀꯦꯀꯣ
ꯍꯣꯏ ꯍꯣꯏ ꯍꯣꯏ ꯎꯝ